ꯍꯜꯂꯣ
ꯇꯥꯕ꯭ꯔꯣ
ꯇꯥꯏꯌꯦ ꯇꯥꯏꯌꯦ ꯇꯥꯏꯌꯦ
ꯑꯣꯝ ꯇꯥꯔꯗꯤ ꯐꯔꯦ
ꯇꯥꯗ꯭ꯔꯗꯤ ꯇꯣꯛꯑꯣ ꯍꯥꯏꯕꯗꯨꯔꯣ ꯀꯩꯗꯧꯔꯤꯅꯣ ꯑꯩꯁ ꯑꯩꯁ ꯍꯧꯖꯤꯛ ꯈꯇꯔꯁ ꯒꯥꯔꯤ ꯁꯦꯝꯕ ꯆꯠꯂꯒ ꯌꯨꯝ ꯌꯧꯕꯗ ꯉꯥꯏꯔꯤꯅ
ꯑꯁ ꯑꯩꯗꯤ ꯐꯝꯂꯝꯕꯅꯦ
ꯎꯝ ꯅꯨꯉꯥꯏꯔꯦꯍꯦ
ꯅꯨꯡꯉꯥꯏꯃꯟꯗꯅ ꯋꯥꯔꯦ ꯑꯦꯁ
ꯑꯦꯁ ꯅꯣꯡꯖꯨ ꯅꯣꯡꯖꯨꯕ꯭ꯔꯣ
ꯆꯨꯗꯦ ꯑꯌꯨꯛꯇ ꯆꯨꯔꯝꯕꯅꯦ ꯍꯧꯖꯤꯛꯇꯤ ꯆꯨꯗ꯭ꯔꯦ
ꯅꯣꯡ ꯆꯨꯕꯅ ꯄꯥꯝꯗ꯭ꯔꯣ
ꯄꯥꯝꯃꯦ ꯁꯥꯃꯟꯕꯒꯤ ꯂꯩꯕ ꯍꯩꯇꯦꯕ
ꯆꯨꯑꯣ ꯍꯥꯏꯌꯨꯗꯅ
ꯍꯥꯏꯕꯤꯌꯣ ꯅꯪ
ꯎꯝ ꯅꯣꯏꯅ ꯍꯥꯏꯌꯣ ꯑꯩꯈꯣꯏ ꯅꯨꯄꯥꯁꯤꯡꯗꯤ ꯍꯥꯏꯗꯤ ꯌꯥꯔꯣꯏ
ꯍꯥꯏꯔꯗꯤ ꯆꯨꯗꯕ ꯃꯥꯂꯦꯕ
ꯑꯩꯁ ꯊꯥꯖꯗꯦꯗ ꯑꯩ
ꯏꯁ ꯊꯥꯖꯧꯗ ꯀꯩ ꯏꯟꯁꯥꯡ ꯆꯥꯔꯦ ꯑꯌꯨꯛꯇꯤ
ꯎ ꯑꯁ ꯑꯌꯨꯛꯇꯤ ꯑꯩ ꯆꯥꯛ ꯍꯤꯦꯟꯖꯥꯡ ꯊꯣꯡꯗ꯭ꯔꯦꯗ ꯉꯔꯥꯟ ꯅꯨꯃꯤꯗꯥꯡꯒꯤ ꯏꯟꯖꯥꯡ ꯂꯦꯝꯕ
ꯑꯩꯁ ꯅꯊꯟꯗ ꯂꯩꯕ꯭ꯔꯣ ꯅꯪ
ꯂꯩꯇꯗ ꯏꯃꯥ ꯏꯄꯥ ꯑꯩꯈꯣꯏ ꯑꯍꯨꯝ ꯂꯩꯗ
ꯑꯣ
ꯅꯣꯏꯗꯤ ꯀꯩ ꯃꯇꯊꯦꯛ ꯆꯥꯔꯦ
ꯍ ꯍ ꯑꯩ ꯆꯑꯕꯤ ꯍꯋꯥꯏ ꯉꯁꯅꯝ ꯌꯥꯎꯗꯦ ꯌꯥꯝ ꯇꯥꯡꯒꯦꯅꯦ ꯍꯟꯗꯛ
ꯎꯝ
ꯍ ꯏꯔꯒ ꯆꯕ ꯉꯝ꯭ꯔꯦꯕ
ꯎꯝ ꯌꯦꯔꯨꯝ ꯌꯥꯎꯔꯕꯗꯤ ꯈꯜꯂꯨꯕꯅꯦ ꯑꯩꯗꯤ
ꯅꯪ ꯂꯧꯕꯤꯒꯦꯔꯣ
ꯑꯦꯐ
ꯅꯪ ꯄꯩꯁꯥ ꯌꯥꯝ ꯄꯥꯏꯕ ꯃꯥꯜꯂꯦꯕ
ꯎꯝ ꯍꯥꯏꯖꯤꯔ ꯂꯣ ꯍꯥꯏꯖꯤꯔꯂꯣ ꯄꯥꯏꯗꯕꯤꯅꯦ
ꯄꯥꯏꯔꯝꯒꯅꯤꯗ
ꯄꯥꯏꯗꯕꯅꯦ ꯁꯤꯗ ꯂꯥꯛꯏꯁꯦ ꯄꯥꯏꯔꯗꯤ ꯁꯤꯗ ꯊꯦꯡꯅꯔꯔꯣꯏ
ꯏ ꯅꯍꯥꯟꯅ ꯇꯧꯔꯛꯄ ꯌꯥꯗ꯭ꯔꯣ
ꯏꯁ ꯌꯥ ꯇꯧꯔꯦ ꯁꯨꯡꯌꯥ ꯌꯥꯗ꯭ꯔꯒ ꯅꯪꯒꯤ
ꯉꯁꯤ ꯈꯛꯇ ꯇꯧꯔꯛꯂꯒ
ꯀꯥꯎꯕꯨ ꯀꯥꯎꯔꯝꯃꯅꯤꯅꯦ
ꯍꯣꯏ ꯀꯏꯕ ꯀꯩꯀꯥ
ꯑꯗꯨꯅꯤ ꯅꯪꯁꯨ ꯇꯧꯔꯛꯄ ꯌꯥꯕꯅꯦ
ꯑꯩꯣꯏꯕꯂꯅꯦ ꯑꯩꯣꯏ ꯔꯣꯝꯗ ꯅꯣꯏ ꯈꯨꯟꯒꯤ ꯃꯤꯁꯨ ꯂꯩꯌꯦꯅꯥꯛꯇ
ꯈꯥꯡꯉꯤꯅꯦ
ꯎꯝ ꯑꯗꯨ ꯅꯅꯦꯦꯅꯦ ꯏꯂ ꯑꯣꯍꯥ ꯍꯥꯏꯗ
ꯂꯥꯛꯀꯦ ꯂꯥꯛꯀꯦꯗꯤ ꯈꯜꯂꯤꯕꯅꯤ ꯑꯗꯨꯕꯨ ꯇꯟꯜꯂꯤ ꯅꯦꯃ
ꯀꯔꯤ ꯀꯔꯤꯅ ꯄꯔꯒ ꯂꯥꯕ
ꯀꯔꯤ ꯄꯨꯔꯒ ꯂꯥꯛꯑꯣ ꯍꯥꯏꯔꯣ
ꯐꯪꯗꯦ
ꯍꯧꯖꯤꯛꯁꯦ ꯆꯠꯊꯣꯛ ꯆꯠꯁꯤꯟ ꯈ꯭ꯔꯟ ꯆꯠꯊꯣꯛ ꯆꯠꯁꯤ ꯈꯔ ꯅꯨꯡꯉꯥꯏꯇꯦꯅꯦ ꯃꯇꯝ ꯈꯔ ꯀꯩꯅꯣ ꯇꯧꯔꯀꯥꯟꯗ ꯂꯥꯛꯀꯦ
ꯍꯣꯏ
ꯂꯧꯕ ꯂꯥꯛꯑꯒꯦꯅ
ꯑꯗꯨ ꯑꯗꯨꯁꯨ ꯌꯥꯏ
ꯌꯥꯏꯕ ꯑꯅꯧꯕ ꯂꯥꯛꯑꯒꯦ ꯃꯤꯡꯕꯨ
ꯑꯥ ꯂꯧꯕ ꯂꯥꯛꯑꯣꯅꯦ ꯄꯥꯝꯒꯗ꯭ꯔꯣ ꯑꯩꯕꯨꯣ
ꯑꯁꯤ ꯌꯥꯏ ꯌꯥꯏꯔꯤꯗꯤ
ꯐꯤꯃꯜꯂꯦ ꯍꯥꯏꯅ ꯀꯪꯊꯣꯛꯄꯤꯤꯒꯅꯤ ꯀ ꯁꯤꯤꯔꯁꯨ ꯁꯅꯥꯅꯤ ꯍꯥꯏꯌꯣ
ꯆꯨꯝꯃꯦ ꯆꯨꯝꯃꯦ ꯁꯅꯥꯔ ꯀꯥꯎ ꯀꯥꯎꯍꯩꯁꯨꯦ
ꯅꯁꯤꯤꯟꯅꯥꯎ ꯀꯩ ꯌꯥꯁꯨꯨꯒꯦ ꯅꯪꯗꯤꯅꯤ
ꯆꯤꯟꯅꯥꯎ ꯃꯉꯥ
ꯃ ꯅ ꯄꯥꯒ ꯊ ꯍ ꯃꯔꯤ ꯃꯉꯥ
ꯑꯥ
ꯄꯤꯗꯤ ꯌꯥꯎꯕ꯭ꯔꯥ
ꯅꯨꯄꯤ ꯃꯌꯥꯏꯗ ꯂꯩ
ꯑꯃꯈꯛ
ꯑꯥ
ꯑꯁ ꯑꯩꯒꯥ ꯆꯞ ꯃꯅꯥꯔꯦꯅꯦ ꯑꯗꯨꯗꯤ
ꯈꯪꯉꯦ ꯅꯪꯒ ꯆꯠ ꯅꯨꯄꯥꯅꯤ ꯅꯨꯅꯥꯇ ꯂꯩꯔꯤꯛꯁꯨ ꯑꯃꯈꯛꯇꯅꯤ
ꯑꯩꯒꯤ ꯑꯣꯏꯅ ꯂꯧꯔꯒꯦ ꯑꯩꯒꯤꯁꯨ ꯂꯩꯇꯕꯒꯤ
ꯀꯩ ꯂꯧꯔꯒꯦ ꯍꯥꯏꯕꯗꯤ
ꯅꯪꯒꯤ ꯅꯁ ꯅꯨꯄꯤꯗꯣ ꯂꯧꯔꯒꯦ ꯍꯥꯏꯕ
ꯑ
ꯅꯆꯟ ꯑꯣꯏꯗꯣꯏꯔꯣ ꯅꯆꯦ ꯑꯣꯏꯗꯣꯏꯔꯣ
ꯆꯅꯤꯗ ꯆꯅꯤꯗ ꯇꯥꯡꯅ ꯄꯣꯛꯂꯛꯄꯅꯦ ꯀꯗꯥꯏꯗꯒꯤ ꯌꯥꯔꯣꯏꯗ
ꯏꯁ ꯌꯥꯝꯅ ꯂꯨꯅ ꯇꯧꯔꯝꯒꯅꯤꯀꯣ ꯑꯗꯨꯗꯤ
ꯏꯁ ꯇꯧꯗ꯭ꯔꯗꯤ ꯀꯥꯏꯅ ꯁꯅꯥꯒꯨꯝ ꯁꯠꯅꯥꯅꯤꯅꯦ ꯁꯅꯥꯗꯒꯤ ꯍꯦꯟ ꯇꯥꯡꯉꯤꯅꯦ
ꯇꯥꯡꯉꯤ ꯍꯥꯏꯌꯣ
ꯑꯗꯨꯅꯦ ꯁꯣꯅꯥꯗꯒꯤ ꯍꯦꯟꯅ ꯇꯥꯡꯉꯦꯕ
ꯂꯨꯅ ꯇꯧꯔꯝꯒꯅꯤꯗ
ꯈꯪꯗꯦꯗ ꯑꯗꯨꯕꯨꯗꯤ ꯑꯩꯗꯤ ꯇꯧꯗꯦꯗ
ꯇꯧꯕꯤꯌꯣ ꯌꯨꯝ ꯄꯥꯟꯗ꯭ꯔꯤ ꯐꯥꯎꯗꯤ
ꯎꯝ ꯑꯩ ꯋꯥ ꯑꯩ ꯀꯩ ꯍꯥꯏꯦ
ꯄꯥꯟꯈ꯭ꯔꯗꯤꯀ ꯌꯨꯝꯗ ꯂꯥꯛꯄꯁꯨ ꯁꯪꯉꯔꯣꯏ ꯅꯨꯄꯤꯗꯤ
ꯅꯪꯕꯨꯗꯤ ꯂꯨꯟ ꯇꯧꯕꯤꯕ꯭ꯔꯣ
ꯏꯁ ꯂꯨꯅ ꯇꯧꯕꯤꯌꯦ ꯏꯃꯥ ꯏꯄꯥꯗꯤ ꯑꯇꯩꯗꯤ ꯈꯪꯗꯦ
ꯑꯗꯨꯅꯤ ꯁ ꯃꯅꯦ ꯁꯤꯗꯁꯨ
ꯏꯃꯥ ꯏꯄꯥꯅꯐꯥꯎ ꯈꯪꯗ꯭ꯔꯦ
ꯑꯕꯏ ꯅꯅꯅꯨꯡꯁꯤ ꯗ꯭ꯔꯁꯨ ꯀꯣ ꯃꯣꯏ ꯅꯅꯅꯨꯡꯁꯤ ꯇꯤꯚꯁꯦ ꯌꯥꯝ ꯄꯦꯜꯂꯦ
ꯀꯤꯍꯜꯂꯨꯔ
ꯑꯥ
ꯌꯨꯝ ꯌꯨꯝ ꯄꯥꯂ ꯑꯗꯨꯗꯤ
ꯎꯝ ꯌꯨꯝꯗꯤ ꯄꯥꯟꯈꯤꯔꯣꯏꯍꯦ ꯋꯥꯠꯂꯔ
ꯌꯨꯝ ꯄꯥꯜꯂꯒ ꯅꯆꯥ ꯑꯃ ꯑꯅꯤ ꯑꯃ ꯍꯥꯟꯅ ꯂꯩꯔꯗꯨꯗ ꯅꯪꯕꯨ ꯅꯨꯡꯁꯤꯔꯛꯀꯅꯤ
ꯁꯦꯡꯕꯅꯦ ꯑꯁ ꯑꯩꯈꯣꯏ ꯑꯅꯤ ꯏꯗꯦ
ꯃꯤ
ꯑꯁꯦꯡꯕꯩꯅꯦ
ꯁꯔꯤ ꯌꯣꯂꯅꯤꯀ
ꯊꯔꯩꯗꯤ ꯑꯣꯜꯂꯣꯏꯗ ꯀꯔꯥꯏꯗꯒꯤ
ꯅꯪ ꯈꯟꯕꯒꯤ ꯑꯣꯏꯔꯝꯒꯅꯤ ꯅꯨꯄꯤꯗ
ꯑꯝ ꯈꯟꯗꯦꯗ ꯑꯩꯗꯤ ꯑꯃ ꯍꯦꯛꯇ ꯑꯗꯨꯝ ꯈꯨꯟꯕꯗꯣ ꯑꯗꯨꯝ ꯀꯩꯅꯣ ꯇꯧꯑꯦꯗ ꯀꯨꯏꯅꯦ ꯆꯠꯂꯦꯗ ꯑꯩꯗꯤ ꯅꯣꯏ ꯅꯣꯏꯒꯤꯗꯤ ꯀꯃꯥꯏꯅ ꯇꯧꯕ
ꯑꯥ
ꯅꯨꯃꯤꯠꯇꯤ ꯀꯃꯥꯏꯅ ꯇꯧꯕ ꯈꯟ ꯈꯜꯂ ꯀꯥꯟꯗ ꯑꯊꯤꯕ ꯑꯣꯏꯅ ꯐꯪꯅꯤꯀꯣ ꯂꯥꯁꯇ
ꯈꯟꯗꯦꯗ
ꯈꯟ ꯈꯟꯗꯕꯅ ꯐꯩꯗ ꯃꯤꯁꯦ ꯃꯤ ꯈꯟꯕꯁꯤꯁꯨ ꯀꯣ ꯐꯠꯇꯕꯅꯦꯕ
ꯎ
ꯑꯍꯥꯟꯕꯗ ꯑꯐꯕ ꯊꯦꯡꯅꯔꯅꯤ ꯑꯗꯨ ꯐꯠꯇꯦ ꯐꯠꯇꯦ ꯍꯥꯏꯔꯛꯀꯅꯤ ꯑꯔꯣꯏꯕꯗꯅꯤ
ꯑꯔꯣꯏꯕꯗꯗꯤ
ꯅꯨꯄꯤꯁꯤꯡꯗꯤ ꯅꯨꯄꯥ ꯃꯁꯛꯒꯤ ꯌꯦꯡꯗꯦꯅꯦ ꯄꯨꯛꯇ ꯌꯦꯡꯉꯤꯅꯤ
ꯑꯥꯏꯁ
ꯑꯁꯦꯡꯕꯅꯦ
ꯎꯝ ꯅꯨꯄꯥ ꯅꯣꯏꯗꯤ ꯈꯔꯤꯗꯦ ꯌꯦꯡꯕ꯭ꯔ ꯑꯗꯨ
ꯑꯩꯈꯣꯏ ꯃꯤ ꯇꯩꯕꯗꯨ ꯁꯛꯇ ꯑꯩꯈꯣꯏꯗꯤ ꯁꯛꯇ ꯑꯗꯨꯝ ꯌꯦꯡꯅꯩ
ꯍꯥꯏ ꯑꯁ ꯁꯛ ꯐꯖꯕꯁꯨ ꯄꯥꯝꯕ ꯃꯥꯜꯂꯦꯅꯦ
ꯄꯥꯗ꯭ꯔꯦ ꯀꯩꯅꯣ
ꯁꯛ ꯊꯤꯕꯈꯩꯗꯤ ꯌꯨꯝ ꯄꯥꯟꯗꯅ ꯂꯩꯕ ꯇꯥꯔꯅꯦ ꯑꯗꯨꯗꯤ
ꯑꯩꯁ ꯁꯛꯄꯁꯨ ꯅꯠꯇꯗ ꯃꯥ ꯃꯑꯣꯡꯗꯣ
ꯄꯩꯁꯥ ꯄꯥꯏꯕ꯭ꯔꯥ ꯄꯥꯏꯗꯕ ꯑꯗꯨꯗꯤ ꯑꯔꯣꯏꯕꯅꯦꯕ
ꯊꯤꯔꯁꯨ ꯊꯃꯣꯏ ꯁꯦꯡꯕꯗꯤ ꯌꯥꯏꯅꯦ
ꯊꯣꯡꯕ ꯍꯩꯇ꯭ꯔꯗꯤ ꯀꯅꯥꯗꯦꯅ
ꯑ ꯑꯗꯨ ꯑꯗꯨꯅꯦ ꯃꯟꯅ ꯈꯜꯂꯒ ꯀꯣ ꯊꯤꯌꯣ ꯅꯣꯏꯁꯨ
ꯑꯗꯨꯗꯨꯅ ꯑꯈꯣꯏꯗꯤ ꯀꯩꯁꯨ ꯀꯥꯏꯗꯦꯗ ꯅꯣꯏꯅꯤꯅꯦ ꯂꯨꯔꯤꯁꯦ
ꯎꯝ ꯑꯈꯣꯏꯁꯨ ꯃꯨꯟꯅ ꯌꯦꯡꯒꯅꯤ
ꯃꯨꯟꯅ ꯌꯦꯡꯉꯨ ꯍꯧꯖꯤꯛ ꯃꯇꯝꯅꯤ ꯍꯧꯖꯤꯛꯅ ꯌꯦꯡꯍꯧꯔꯗꯤ ꯐꯪꯉꯔꯣꯏ
ꯌꯦꯡꯅꯤꯕꯅꯤ
ꯁꯔꯤ ꯑꯣꯂꯥꯟ ꯂꯥꯏꯅꯤꯒ ꯆꯦꯛꯁꯤꯦꯟꯖꯔ
ꯑꯁ ꯅꯅꯨꯡꯉꯥꯟꯅꯕꯕꯤ ꯈꯟꯖꯩ ꯑꯗ ꯄꯖꯩꯌꯦ
ꯎꯝ ꯀꯟꯅ ꯇꯧꯔꯤ ꯃꯥ ꯍꯧꯖꯤꯛ
ꯂꯧ ꯂꯥꯎ ꯂꯩꯑꯦ
ꯑꯗꯅ
ꯅꯨꯡꯁꯤ ꯅꯨꯄꯤꯁ ꯑꯗꯨ ꯃꯥꯏꯅ ꯇꯧꯕꯅꯦ
ꯂꯩꯃꯤꯟꯅꯔꯒ ꯈꯔ ꯇꯝꯃꯨꯗꯅ
ꯅꯪ ꯑꯣꯏꯅ ꯉꯥꯡꯉꯨ ꯑꯩꯕꯨꯗꯤ ꯀꯤꯗ꯭ꯔꯦ ꯃꯥ ꯃꯃ ꯅꯪ ꯅꯝꯕꯔ ꯂꯩꯔꯝꯒꯅꯤ ꯍꯥꯏ ꯑꯣꯅ
ꯃꯥꯊꯣꯛꯄꯒꯤ ꯋꯥ
ꯍꯤ ꯍꯤ ꯍꯤ ꯕꯦꯔꯅꯤ ꯃꯥꯁꯨ
ꯁꯦꯟꯗꯜ ꯂꯪꯉꯨꯅꯦ
ꯌꯥꯗ꯭ꯔꯦ ꯐ꯭ꯂꯣꯞ ꯆꯠꯂꯦ ꯑꯁ
ꯖꯥꯠ ꯖꯥꯠꯅꯦ ꯇꯨꯃꯤꯟꯅꯥ ꯂꯩꯌꯨ ꯍꯦ
ꯁꯟꯗꯥꯔ ꯂꯥꯡꯅ
ꯂꯪꯕꯁꯨ ꯌꯥꯔꯣꯏꯅꯦ
ꯑꯗꯨꯅꯧ ꯊꯤꯅ ꯇꯧꯕꯤꯅꯨꯀꯗꯣ
ꯇꯧꯕꯤꯔꯣꯏ ꯀꯤꯌꯦ ꯑꯩ ꯃꯥꯁꯦ ꯇꯥꯏꯒꯔꯅꯤꯅꯦ
ꯑꯁ ꯌꯥꯝ ꯇꯧꯕꯅꯦ ꯑꯗꯨꯁꯨ
ꯄꯤꯗꯅ ꯀꯤꯌꯦ
ꯍꯌꯦꯡꯗꯤ ꯀꯥꯏ ꯆꯠꯀꯅꯤ
ꯀꯔꯤꯁꯨ ꯆꯠꯂꯣꯏꯗ ꯑꯗꯨꯝ ꯂꯩꯒꯅꯤ
ꯁꯤꯒꯨꯝꯕ ꯑꯗꯨ ꯁꯤꯕꯒ ꯆꯥꯔ ꯂꯩꯕꯅꯤꯅ
ꯃꯤꯔꯦꯝꯅꯤꯅꯦ ꯑꯩꯈꯣꯏꯁꯦ
ꯀꯅꯥꯒꯤꯔꯣ
ꯅꯪꯒꯤ
ꯏꯁ ꯋꯥꯔꯤꯗꯤ
ꯑꯣ
ꯇꯣꯏꯅ ꯁꯅꯔꯗꯥꯗꯤ ꯐꯕ
ꯏꯁ
ꯑꯩ ꯃꯤꯔꯦꯟ ꯑꯩ ꯄꯩꯁꯥꯁꯨ ꯄꯤꯗꯕꯅꯤ ꯅꯣꯏꯒꯤ
ꯄꯩꯁꯥ ꯐꯪꯗꯕ ꯃꯤꯔꯦꯝꯅꯤꯅꯦ
ꯑꯁ ꯑꯗꯨꯒ ꯑꯗꯨꯁꯨ ꯑꯗꯨꯁꯨ ꯂꯩꯕ꯭ꯔꯥ ꯄꯩꯁꯥ ꯐꯪꯗ꯭ꯔꯥ ꯃꯤꯔꯦꯝ
ꯎꯝ
ꯐꯩꯅꯦ ꯑꯗꯨꯗꯤ
ꯅꯣꯏꯗꯤ ꯊꯕꯛ ꯇꯧꯔꯝꯒꯅꯤꯅꯦ ꯑ
ꯀꯗꯥꯏꯗꯅ ꯅꯃꯥꯟꯅꯕꯤꯗ ꯍꯪꯉ ꯃꯥ ꯂꯣꯏ ꯍꯥꯏꯔꯛꯑꯅꯤ ꯑꯁ ꯑꯗꯨꯗꯤ ꯑꯗꯨꯃꯥꯏꯅ ꯇꯧꯅꯤ ꯑꯗꯨꯃꯥꯏꯅ ꯇꯧ ꯂꯣꯏ ꯍꯥꯏ ꯍꯥꯗꯣꯛꯑꯅꯤ ꯇꯁꯦꯡ ꯇꯁꯦꯡꯅ
ꯅꯪ ꯉꯁꯥꯏ ꯀꯣꯛ ꯂꯧꯔꯒꯦ ꯍꯥꯏꯕꯗꯣ
ꯎꯝ
ꯃꯉꯣꯟꯗ ꯅꯪ ꯀꯣꯜ ꯇꯧꯔꯛꯀꯦ ꯍꯥꯏꯔꯝꯕ ꯑꯣꯏꯔꯝꯅꯤꯀꯣ
ꯍꯣꯏ ꯅꯪ ꯄꯥꯎꯈꯨꯝꯁꯨ ꯄꯤꯔꯛꯇꯦ ꯑꯗꯨꯒꯤ
ꯇꯧꯔꯛꯀꯦ ꯍꯥꯏꯔꯒ ꯇꯧꯔꯛꯂꯦ ꯍꯥꯏ
ꯍꯥꯟꯅ ꯅꯪ ꯄꯥꯎꯈꯨꯝ ꯄꯤꯔꯕꯗꯣ
ꯑꯥꯎ
ꯑꯗꯨ ꯅꯪ ꯄꯨꯡ ꯀꯥꯗꯦꯍꯦ ꯀꯩꯅꯣ ꯇꯧꯔꯀꯥꯟꯗ ꯅꯪ ꯑꯃꯨꯛ ꯄꯥꯎꯈꯨꯝ ꯄꯤꯔꯛꯇ꯭ꯔꯦ ꯑꯗꯨꯒꯤ ꯃꯉꯣꯟꯗ ꯑꯣꯏꯅꯝ ꯇꯧꯔꯁꯦ ꯈꯜꯂꯤꯕꯅꯦꯕ ꯑꯗꯨꯒ ꯅꯪ ꯈꯦꯠ ꯆꯪꯉꯒ ꯅꯪ ꯍꯦꯛ ꯆꯪꯒ ꯅꯪꯁꯨ ꯑꯗꯨꯒꯤꯅꯤ ꯑꯩꯁꯨ ꯏꯃꯥꯟꯅꯕ ꯑꯃꯨꯛ ꯇꯧꯔꯛꯄꯀꯣ ꯃꯥꯒꯤ ꯇ ꯃꯥꯕꯨ ꯇꯧꯒꯦ ꯇꯧꯕꯅꯦꯕ ꯗꯥꯔꯩ ꯈꯥꯏꯗ ꯍꯥꯏꯔꯛꯇꯕꯤꯗ ꯇꯧꯔꯕꯗꯣ ꯃꯤꯁꯤꯡꯗꯣ ꯑꯗꯨ ꯇꯧꯔꯛꯄ ꯂꯨꯄꯥꯗꯨꯒꯤ ꯑꯗꯨꯝ ꯍꯥꯟꯅ ꯂꯣꯏꯁꯤꯜꯂꯒ ꯇꯧꯔꯛꯀꯦ ꯇꯧꯕꯅꯦꯕ ꯑꯗꯨꯅꯤꯗ
ꯑꯃꯨꯛ ꯇꯧꯔꯛꯎꯀꯣ
ꯇꯥꯔꯛꯀꯦ ꯇꯥꯔꯛꯀꯦ ꯁꯥꯎꯔ ꯂꯩꯔꯕ꯭ꯔꯣ ꯃꯥꯕꯨ
ꯁꯥꯎꯗꯦꯗ ꯑꯩꯉꯣꯟꯗ ꯍꯥꯟꯅ ꯇꯧꯔꯛꯀꯦ ꯍꯥꯏꯔꯒ ꯍꯥꯏ
ꯎꯝ ꯇꯧꯔꯛꯑꯗꯤ ꯂꯣꯏꯔꯦ ꯀꯩꯅꯣ ꯂꯩꯔꯤ ꯂꯩꯔꯤꯗ
ꯎꯝ ꯑꯗꯨꯅꯦ ꯅꯪ ꯑꯩꯉꯣꯟꯗ ꯇꯧꯔꯛꯄ ꯁꯤ ꯑꯍꯥꯟꯕ ꯑꯣꯏꯔꯝꯒꯅꯤꯀꯣ
ꯅꯥꯠꯇꯦ
ꯏꯁ ꯀꯌꯥ ꯁꯨꯈ꯭ꯔꯒꯦ
ꯑꯍꯨꯝꯁꯨ ꯑꯍꯨꯝꯔ ꯑꯍꯨꯝ ꯍꯟꯗꯛꯇꯤ ꯑꯍꯥꯟꯕꯅ ꯍꯥꯟꯅꯗꯤ
ꯑꯁ ꯀꯥꯎꯌ‌ꯦ ꯍꯤ ꯃꯤ ꯌꯥꯝꯃꯪꯕꯒ ꯑꯩ ꯈꯪꯗ꯭ꯔꯦꯗ
ꯀꯥꯔꯝꯃꯤꯕ ꯀꯣꯛꯄ ꯌꯥꯔꯣꯏꯕ
ꯀꯣꯛꯁꯤ ꯌꯥꯗ꯭ꯔꯦꯅꯦ
ꯀꯥꯎꯒꯟꯕꯒꯤ ꯀꯣꯄꯥꯔꯦ
ꯑꯗꯅꯤ ꯏꯁꯥ ꯁꯥ ꯉꯥꯛꯇ ꯈꯟꯉꯒ ꯂꯩꯕꯗꯣ ꯍꯧꯖꯤ ꯃꯇꯝꯅꯤꯅꯀꯣ ꯐꯨꯝꯗ꯭ꯔꯁ
ꯆꯨꯝꯗꯦꯗ
ꯃꯇꯝꯅ ꯄꯨꯔꯛꯄꯅꯤꯅ ꯑꯗꯨꯃꯥꯏꯅ ꯈꯟꯕ ꯇꯥꯔꯦ ꯍꯥꯏꯌꯣ
ꯎꯝ ꯍꯥꯏꯅꯤꯡꯗꯦ ꯑꯗꯨꯃꯛꯁꯨ
ꯎꯐ ꯍꯣꯔꯦꯟꯅꯤ ꯅꯨꯕꯥꯅꯤ ꯀꯃꯥꯏꯅ ꯀꯩ ꯌꯦꯟꯖꯥꯡ ꯆꯥꯗꯣꯏꯕ
ꯈꯪꯗꯦꯅꯦ ꯆꯤꯟꯖꯥꯛꯁꯨ ꯂꯩꯗ꯭ꯔꯦꯗ ꯆꯥꯅꯤꯡꯉꯥꯏ ꯍꯋꯥꯏ ꯑꯃꯨꯛ ꯆꯒꯗ꯭ꯔꯥ ꯑꯃꯗꯨꯔ‌ꯣ
ꯎꯝ
ꯌꯦꯟꯔꯨꯝ ꯌꯥꯎꯗ꯭ꯔꯗꯤ ꯆꯥꯛ ꯆꯪꯗꯦ ꯍꯥꯏꯅꯦ ꯃꯥꯁꯦ
ꯑꯗꯨꯅꯤ ꯌꯦꯔꯨꯝ ꯉꯥꯛꯇ ꯆꯥꯔ ꯂꯩꯗ ꯌꯦꯔꯨꯝ ꯈꯨꯇꯥꯡꯁꯤ